ꯑꯗꯨꯗꯔꯒ
ꯑ ꯂꯩꯌꯦ ꯑꯗꯨꯝ
ꯀꯃꯤꯗ꯭ꯔꯤꯚꯣ
ꯎꯝ ꯃꯥꯗꯤ ꯇꯨꯝꯗ꯭ꯔꯦ
ꯎ ꯑꯩꯅ ꯇꯨꯝꯈ꯭ꯔꯕ ꯈꯜ꯭ꯔꯥ ꯀꯌꯥꯝ ꯊꯦꯡꯒ ꯇꯨꯨꯡꯒꯦ ꯅꯗꯌꯥ
ꯎꯝ ꯄꯨꯡ ꯖ꯭ꯋꯥꯐꯀꯨꯝꯕꯗ
ꯑꯆꯥ ꯌꯦ ꯍ ꯀꯂꯗꯦ ꯑꯗꯨꯗ꯭ꯔꯥ
ꯍꯣꯏ ꯍꯧꯖꯤꯛꯀꯥꯟꯗꯨ ꯐꯨꯠꯕꯣꯜ ꯌꯦꯡꯕ
ꯑꯣ ꯑꯍꯤꯡ ꯑꯍꯤꯡ ꯑꯣꯏꯔꯝꯒꯅꯤ ꯑꯗꯨꯗꯤꯀꯣ
ꯍꯣꯏ
ꯑꯩꯁꯨ ꯌꯦꯡꯉꯦꯗꯣ ꯌꯥꯝ ꯀꯟꯅ ꯌꯦꯡꯉꯦ ꯍꯌꯦꯡ ꯂꯣꯏꯔꯝꯗꯥꯏꯗ ꯌꯦꯡꯉꯤ ꯑꯟꯗꯦ
ꯅꯪꯗꯤ ꯀꯅꯥ ꯁꯞꯄꯣꯔꯠ ꯇꯧꯕ꯭ꯔꯣ
ꯑꯩꯗꯤ ꯀꯩꯅꯣ ꯑꯔꯖꯦꯟꯇꯤꯅꯥ
ꯀꯔꯤꯅꯣꯅꯦ ꯃꯤꯁꯤꯡꯁꯦ ꯆꯞ ꯃꯥꯟꯅꯩꯌꯦ
ꯃꯅꯥꯕꯅꯤ ꯃꯣꯏꯅ ꯉꯝꯃꯅꯤꯗ ꯉꯝꯕꯩ ꯑꯗꯣ ꯑꯃꯨꯛꯁꯨ ꯀꯤꯀꯣ
ꯏꯁ ꯐ꯭ꯔꯥꯟꯁꯈꯩꯁꯨ ꯍꯥꯏꯕꯅꯦꯍꯦ
ꯑ ꯑꯗꯣ ꯑꯗꯨꯗꯤ ꯃꯖ ꯍꯥꯏꯌꯨ ꯑ ꯌꯥꯝ ꯀꯟꯅ ꯀꯩꯅꯣ ꯇꯧꯕ ꯌꯥꯅꯤꯦ ꯂꯥꯏ ꯈꯨꯔꯨꯝ ꯇꯥꯕ
ꯑ ꯃꯣꯏ ꯍꯌꯦꯡ ꯑꯌꯨꯛ ꯊꯣꯛꯄꯗꯤ
ꯑ ꯌꯦ ꯀꯦꯅꯥ
ꯍꯣꯔꯦꯟ ꯅꯠꯇ꯭ꯔꯦ ꯍꯌꯦꯡ ꯑꯣꯏꯈ꯭ꯔꯦ
ꯍꯌꯦꯡ ꯑꯣꯏꯒꯦꯔꯦ ꯅ ꯍꯣꯔꯦꯟꯗꯤ ꯇꯥꯔꯦ ꯅꯗꯣ ꯃꯅꯤꯄꯨꯔꯤꯗꯗꯤ
ꯑ ꯍꯣꯏ ꯍꯣꯏ
ꯍꯣꯔꯦꯟ ꯇꯥꯔꯦꯅ ꯍꯌꯦꯡ ꯑꯣꯏꯁꯨ ꯌꯥꯏ ꯍꯌꯦꯡ ꯍꯥꯏꯔꯁꯨ ꯌꯥꯏ ꯑꯗ ꯍꯥꯏ
ꯑꯁ ꯈꯪꯗꯤꯦꯗꯨ ꯌꯦꯡꯕ ꯉꯝꯒꯦꯔꯥ
ꯑꯩꯗꯤꯅ
ꯀꯔꯤꯒꯤꯦ
ꯍꯥꯏ ꯂ ꯐꯅꯦ
ꯀꯣꯟꯅꯗꯤ ꯅꯨꯡꯁꯨ ꯅꯨꯡꯉꯥꯏꯇꯦ
ꯎꯝ ꯑ ꯏ ꯉꯃꯣꯏꯥꯏ ꯍꯌꯦꯡ ꯅꯣꯡꯉꯥꯜꯂꯒ ꯑꯩ ꯊꯕꯛ ꯂꯩ ꯊꯕꯛꯅ ꯊꯕꯛ ꯆꯠꯄꯗ ꯐꯔꯛ ꯇꯥꯅꯤ ꯐꯨꯠꯕꯣꯜ ꯌꯦꯡꯕꯗ ꯁꯣꯝꯗ ꯂꯣꯏ ꯐꯔꯦ ꯇꯥꯅꯤ
ꯍꯒꯣꯏ ꯇꯕꯂ ꯏꯦ
ꯎꯝ ꯍꯧꯒꯠꯇ꯭ꯔꯗꯤ ꯄꯨꯔꯥ ꯐꯣꯞ ꯆꯠꯂꯗꯤ ꯎꯗ
ꯑ ꯅꯣꯏꯗꯤ ꯆꯥꯛ ꯆꯥꯈ꯭ꯔꯦ
ꯆꯥ ꯈꯩ ꯑꯩꯅ ꯍꯥꯏꯕꯗꯣ ꯂꯣꯇꯥ ꯊꯣꯡꯉꯦ ꯍꯥꯏꯕꯗꯣ ꯈꯪꯗꯧꯔ ꯅꯪꯒꯣ ꯇ ꯍꯥꯏꯁꯦ
ꯑ
ꯈꯪꯗꯦ
ꯊꯪꯗꯦ
ꯃꯃꯤꯡ ꯑꯣꯏꯅꯔꯝꯒꯅꯤ ꯅꯠꯇ꯭ꯔꯥ ꯅꯣꯏꯗꯃꯤꯡꯅ ꯀꯧꯔꯝꯒꯅꯤ ꯑꯗꯨꯅ
ꯉꯁꯤ ꯉꯛꯇ ꯇꯥꯏ
ꯎꯝ ꯀꯩꯅꯩꯅ ꯄꯥꯡꯈꯣꯛꯇꯣ ꯈꯪꯕ꯭ꯔꯥ ꯄꯥꯡꯈꯣꯛꯞ ꯈꯪꯕ ꯄꯥꯡꯀꯣꯛꯇꯣ ꯀꯛꯅꯒ ꯌꯥꯝ ꯆꯥꯕꯗꯣ ꯀ ꯀꯣꯛꯣꯛ ꯃꯆꯤꯟꯖꯥꯛ ꯀ ꯑꯣꯏꯕꯃ ꯏꯁꯤꯡ ꯆꯪꯗꯕꯗꯣ
ꯏꯁꯤꯡ ꯆꯥꯎ ꯈꯪꯗꯦ
ꯑ ꯑꯣ ꯑꯗꯨꯝ ꯂꯝ ꯀꯩꯅꯣ ꯂꯧꯕꯨꯛꯇꯒ ꯌꯥꯝ ꯍꯧꯕꯗꯣ ꯑꯣꯛꯀꯤ ꯃꯆꯤꯟꯖꯥꯛ ꯇꯧꯔꯒꯤ ꯑ ꯀꯛꯑ ꯀꯛꯑꯒ ꯊꯣꯡꯕ ꯃ ꯑꯃ ꯊꯣꯡꯕꯅꯤꯅꯦ ꯄꯥꯟ ꯄꯥꯟꯒꯤ ꯄꯥꯟꯒꯤ ꯄꯥꯟ ꯈꯪꯕ꯭ꯔꯥ ꯄꯥꯟ
ꯑꯥ
ꯄꯥꯟꯒꯤ ꯃꯥꯒꯤ ꯃꯅꯥꯗꯣ ꯈꯪꯕ꯭ꯔꯥ ꯑꯗꯨꯒ ꯃꯥꯟꯅꯕ ꯆꯥꯕ ꯌꯥꯗꯕ ꯂꯩꯕꯗꯣ ꯄꯥꯡꯈꯣꯛ ꯈꯪꯕ꯭ꯔ ꯄꯥꯡꯈꯣꯛ
ꯑꯁ ꯑꯩ ꯈꯪꯗꯦ
ꯑꯪꯀꯣꯏꯁꯨ ꯈꯪꯗꯦ
ꯎꯝ
ꯌꯥꯝ ꯈꯒ
ꯎꯔꯗꯤ ꯈꯪꯒꯗꯧ ꯃꯥꯜꯂꯦ
ꯎꯝ
ꯃꯃꯤꯡ ꯈꯪꯗꯕ
ꯍ ꯃꯣꯡꯃ ꯄꯤꯖꯒꯦ
ꯍ
ꯑꯣ ꯍꯥꯎꯗꯤ ꯍꯥꯎ ꯇ
ꯏꯁ ꯍꯥꯎꯠꯇꯨꯗꯤ ꯀꯃꯥꯏꯅ ꯆꯥꯒꯗꯧꯕ
ꯊꯥꯏ ꯇꯧꯒꯦ ꯀꯌꯥ
ꯎꯝ ꯋꯥ
ꯌꯥꯏꯗꯅ ꯍꯥꯎꯇ꯭ꯔꯁꯨ ꯍꯥꯏꯗꯤ ꯍꯥꯎ ꯇꯧꯔ ꯌꯦꯟꯁꯥꯡꯗ ꯇ꯭ꯔꯥꯏ ꯇꯧꯕꯋ ꯌꯥꯏ ꯍꯥꯏꯗꯤ ꯆꯥꯔꯀꯥꯟꯗ ꯈꯪꯗꯣꯏꯅꯤꯅꯀꯣ ꯍꯥꯎ ꯍꯥꯎ ꯑꯩ ꯑꯩꯒꯤ ꯑꯣꯏꯅ ꯍꯥꯎꯇꯕ ꯋꯥꯅꯦꯕ ꯅꯪꯉꯣꯟꯗ ꯍꯥꯎꯔꯃꯗꯤ ꯀ ꯈꯪꯉꯦꯀꯣ ꯅꯪ ꯀꯩꯒ ꯃꯥꯟꯅꯗꯕ ꯑꯃꯁꯨ ꯂꯩꯔꯝꯃꯅꯤ
ꯍꯣꯏ
ꯎ ꯆꯥ ꯑꯦ ꯍꯥꯏꯗꯤ ꯅꯣꯏ ꯆꯥꯗꯤ ꯆꯥꯔꯝꯒꯅꯦꯕꯀꯣ ꯃꯃꯤꯡ ꯈꯪꯗꯕ ꯑꯣꯏꯔꯝꯒꯅꯦꯕ ꯃꯥꯟꯅꯗꯕ
ꯎꯝ ꯍꯣꯏ
ꯃꯥꯏꯅꯦꯁ
ꯏꯃꯥꯈꯣꯏꯗꯤ ꯈꯪꯂꯝꯅꯤ
ꯎꯝ ꯍꯣꯏ ꯊ ꯈꯪꯕꯨ ꯈꯪꯃꯜꯜꯂꯤꯅ ꯑꯩꯗꯤ ꯂꯣꯟ ꯈꯣꯏꯕꯗꯣ ꯀꯔꯤꯝ ꯈꯪꯉꯝꯃꯔꯣꯏꯗ꯭ꯔꯥꯅ ꯈꯜꯂꯨꯔ
ꯑꯗꯨ ꯅꯣꯏꯅ ꯑꯗꯨꯝ ꯑꯗꯨꯃꯥꯏꯅ ꯉꯥꯡꯕꯗꯣ ꯇꯥꯕ ꯌꯥꯝ ꯅꯨꯡꯉꯥꯏ ꯅꯠꯇ꯭ꯔꯥ
ꯎꯝ ꯅꯨꯡꯉꯥꯏꯅꯤ ꯅꯨꯡꯉꯥꯏꯕꯅꯦ
ꯑꯉꯥꯏ ꯑꯗꯨ ꯅꯪꯗꯤ ꯀ ꯍꯥꯏꯔ
ꯎꯝ ꯅꯪꯗꯤ ꯄꯨꯡ ꯀꯌꯥꯗ ꯇꯨꯝꯕ꯭ꯔꯣ
ꯑꯩ ꯇꯕꯁꯦ ꯈꯪꯗꯦ ꯇꯨꯝꯅꯤꯡ ꯃꯇꯝꯗ ꯇꯨꯝꯃꯤ ꯍꯥꯏꯗꯤ ꯇꯨꯝꯅꯤꯡꯕꯨꯕ ꯅꯨꯃꯤꯠꯁꯨ ꯌꯥꯎꯤꯀꯣ ꯑꯗꯨꯗꯒꯤ ꯇꯨꯝꯅꯤꯡꯗꯕ ꯅꯨꯃꯤ ꯑꯩ ꯉꯟꯅ ꯇꯨꯝꯅꯤꯡꯕ ꯃꯇꯝꯗ ꯑꯗꯨꯝ ꯉꯟꯅ ꯇꯨꯝꯃꯦ ꯑꯗꯒꯤ ꯀꯩꯅ ꯍꯥꯏꯅꯤ ꯆꯦꯡꯅ ꯊꯦꯡ ꯀꯩꯅꯩꯅꯣ ꯇ ꯑ ꯊꯦꯡꯅ ꯇꯨꯝꯅꯤꯡꯕ ꯃꯇꯝꯗꯅ ꯑꯗꯨꯝ ꯊꯦꯡꯅ ꯇꯨꯝꯃꯤ ꯍꯥꯏꯗꯤ ꯃꯇꯝꯗꯣ ꯑꯩꯗꯤ ꯁꯤꯒ ꯇꯨꯝꯒꯅꯤ ꯍꯥꯏꯕ ꯃꯇꯝꯗꯣ ꯂꯩꯇꯦꯕ ꯁꯤꯒꯠꯇꯨꯝꯃꯤ ꯍꯥꯏꯕ ꯃꯇꯝ ꯂꯩꯇꯦꯕ ꯀꯔꯤꯒꯨꯝꯕ ꯃꯇꯝꯗ ꯍꯥꯏꯗꯤ ꯁꯨꯡꯇꯨꯝ ꯇꯨꯝꯗꯅ ꯑꯗꯨꯝ ꯅꯣꯡꯉꯥꯟꯈꯤꯕꯕꯁꯨ ꯑꯗꯨꯝ ꯌꯥꯎ
ꯑꯦ ꯑꯗꯨꯗꯤ ꯀꯩꯗꯧꯉꯩ ꯇꯨꯝꯕ
ꯑꯨꯛꯇ ꯇꯃꯦꯅ
ꯑ ꯍꯣꯏ ꯇꯧꯕꯅꯦ ꯑꯩꯁꯨ ꯑꯗꯨꯃꯥꯏꯅ ꯐꯤꯂꯝ ꯌꯦꯡꯕ ꯀꯥꯟꯗ
ꯎꯝ ꯐꯤꯂꯝꯒꯨꯝꯕ ꯌꯦꯡꯉꯁꯤꯀꯣ
ꯎꯝ
ꯀꯤꯀꯤ ꯐꯔꯝꯕꯕꯗꯤ ꯅꯨꯡꯗꯥꯥꯡꯗ ꯇꯨꯝꯗꯦ ꯍꯥꯏꯗꯤ ꯀꯤꯕꯩ ꯅꯠꯇꯕꯀꯣ ꯑꯗꯨꯝ ꯅꯨꯡꯉꯥꯏꯕꯗꯣ ꯑꯗꯒꯤ ꯑꯗꯨꯝ ꯃꯊꯪ ꯃꯊꯪ ꯁꯤꯔꯁꯨꯅꯤ ꯌꯦꯡꯉ
ꯑꯩꯗꯤ ꯐꯨꯠ ꯐꯤꯂꯝꯗꯤ ꯁꯨꯡ ꯌꯦꯡ ꯌꯦꯡꯗꯦ
ꯍꯩꯒꯦ
ꯑꯗꯨꯝ ꯇꯣꯜꯂꯦ
ꯀꯕꯩ ꯌꯥꯕ
ꯑꯍꯤꯡꯗ ꯆꯠꯅꯉꯥꯏꯐꯥꯎ ꯀꯤꯕ ꯀꯥꯟꯗ
ꯀꯩꯒꯤ
ꯍꯧꯖꯤꯛꯇꯤ ꯑꯃꯨꯛꯒ ꯏꯊꯅ ꯇꯨꯝꯈ꯭ꯔꯕꯅꯤꯅ ꯑꯩꯗꯤ ꯌꯦꯡꯗꯦ ꯁꯨꯕꯡ ꯌꯦꯡꯗꯦ
ꯎꯝ ꯑꯩꯗꯤ ꯌꯥꯝ ꯌꯦꯡꯉꯨ ꯈꯔ ꯈꯔ ꯌꯦꯡꯗ꯭ꯔꯗꯤ ꯑꯗꯨꯝ ꯀꯤꯔꯦ ꯌꯦꯡꯉ ꯌꯦꯡꯉꯒ ꯀꯣ
ꯎꯝ
ꯑꯗꯨꯝ ꯌꯦꯡꯉꯗꯤ ꯀꯤꯗꯕꯅꯦꯕ ꯑꯩꯁꯨ ꯍꯥꯟꯅ ꯌꯥꯝ ꯀꯤꯔꯝꯃꯦꯕꯀꯣ ꯑꯗꯗꯒꯤ ꯌꯦꯡꯉ ꯌꯦꯡꯉꯒ ꯑꯗꯨꯝ ꯀꯤꯗ꯭ꯔꯦ ꯀꯣꯟꯅꯗꯤ ꯑꯗꯨꯝ ꯈꯜꯂꯦꯗ ꯍꯥꯏꯗꯤ ꯁꯤꯒ ꯑꯦꯛꯇꯤꯡ ꯇꯧꯔꯤꯁꯦ ꯃꯤꯅꯅꯤꯀꯣ ꯍꯥꯏꯅ ꯈꯜꯂꯦꯕ
ꯑꯉꯗꯤ ꯌꯥꯝ
ꯑꯗꯨꯝ ꯈꯨꯟꯒꯨꯝꯕꯗꯁꯨ ꯑꯗꯨꯝ ꯋꯥꯔꯤ ꯂꯩꯌꯦꯅ
ꯋꯥꯔꯤꯦ
ꯍꯣꯏ ꯑꯁꯤꯗ ꯐꯠꯇꯦ ꯑꯁꯤꯗ ꯐꯠꯇꯦ ꯍꯥꯏꯅ ꯍꯥꯏꯕꯗꯣ
ꯍꯣꯏ ꯍꯣꯏ ꯅꯣꯏ ꯂꯩꯕ꯭ꯔꯥ ꯅꯣꯏ ꯈꯨꯟꯗ
ꯂꯩ ꯍꯣꯏ ꯑꯗꯨꯝ ꯃꯤꯅ ꯂꯤꯌꯦꯕ ꯑꯣ ꯏꯃꯥꯈꯣꯏꯗꯤ ꯂꯤꯗꯦꯕ ꯑꯩꯈꯣꯏ ꯑꯩ ꯑꯗꯨꯝ ꯀꯤꯒꯟꯕꯒꯤꯀꯣ ꯑꯗꯨꯁꯨ ꯑꯗꯨꯝ ꯃꯤ ꯈꯔꯗꯤ ꯂꯤꯕ ꯂꯩꯌꯦꯕ
ꯎꯝ ꯅꯪ ꯄꯨꯖ ꯌꯥ
ꯏ ꯅꯪ ꯀꯤꯗ꯭ꯔꯣ
ꯀꯗꯦ ꯑꯩ ꯑꯩ ꯕꯨꯠ ꯂꯩꯕ ꯃꯐꯝꯗ ꯂꯩꯕꯅꯤꯅ ꯀꯩꯤꯕꯤꯗ ꯍꯥꯏꯗꯤꯅꯦ ꯑ ꯑꯩꯅ ꯑꯗꯨꯝ ꯂꯩꯕ ꯃꯐꯝꯗꯣ ꯑꯩꯅ ꯑꯗꯨꯝ ꯂꯩꯕꯗꯣ ꯑꯩ ꯌꯨꯝꯗ ꯂꯩꯇꯦꯕ ꯈꯪꯕ꯭ꯔꯥ ꯑꯗꯨꯅ ꯖꯔ ꯅ ꯂꯩꯕꯗꯣ ꯑꯗꯨ ꯃꯐꯝꯗꯨꯁꯨ ꯑꯗꯨꯝ ꯇꯝꯅꯕꯗꯣ ꯈꯪꯕ꯭ꯔꯥ
ꯍ ꯎꯝ
ꯍꯥꯏꯗꯤ ꯃꯈꯣꯟ ꯊꯣꯛꯄꯗꯣꯀꯣ
ꯇꯣꯛꯁꯦ
ꯑ ꯑꯗꯨꯨꯝꯗ ꯑꯣꯅꯪ ꯀꯤꯔꯅ ꯊ
ꯑꯗꯨ ꯑꯗꯨꯝ ꯇꯜꯂꯤꯦꯕ
ꯑ ꯀ ꯍꯜ ꯂꯒꯦ ꯑꯗꯨꯗꯤ ꯀꯤꯔꯒ ꯇꯨꯝꯕ ꯌꯥꯗ꯭ꯔꯦ ꯑꯗꯨꯪ ꯀꯃꯥꯏꯅ ꯇꯧꯅꯤ
ꯑꯁ ꯌꯥꯗꯕꯅꯤ ꯑꯗꯨ ꯃꯤꯠꯇ
ꯏꯃꯖꯤꯤꯟ ꯇꯧꯔ
ꯎꯝ ꯍꯣꯏ ꯇꯧꯕꯅꯤ ꯑꯗꯨꯃꯥꯏꯅ
ꯋꯥꯈꯜꯂꯒ ꯁꯥꯒꯠꯂꯒ ꯑꯗꯨꯝ ꯎꯕ꯭ꯔꯥ
ꯍ
ꯐꯠꯇꯦ
ꯑꯗꯣ ꯃꯄꯥꯟꯒꯨꯝꯕ ꯊꯣꯛꯅꯤꯡꯉꯗꯤ ꯏꯃꯥ ꯑꯗꯨꯝ ꯍꯧꯗꯣꯛꯈ꯭ꯔꯅꯤ
ꯑꯥ ꯀꯤꯅꯨ ꯀꯅꯣ ꯀꯁꯅꯤ ꯐꯠꯇꯦ ꯁꯨꯨ ꯂꯩ ꯇꯕꯅꯤ
ꯎꯝ ꯅꯪ ꯅꯨꯄꯥ ꯑꯣꯏꯕꯒꯤꯅꯤ
ꯅ ꯅ ꯅ ꯄꯤꯕ ꯄ ꯀꯤꯕꯀꯣ
ꯎꯝ
ꯎꯝ ꯏꯃꯥ ꯍꯣꯏꯗꯤ ꯇꯨꯝꯈ꯭ꯔꯕꯣ
ꯑ ꯃꯣꯏꯗꯨ ꯍꯣꯏ
ꯊ꯭ꯔꯦ
ꯍꯧꯖꯤꯛꯃꯛ ꯇꯨꯝꯕ ꯆꯪꯕꯅꯦ ꯃꯣꯏꯁꯨ
ꯑꯗꯨꯄꯗꯤ ꯉ ꯇꯃꯤꯅ ꯀꯦ ꯌꯥꯝ ꯌꯥꯝ ꯍꯥꯏꯗꯤ ꯃꯇꯝꯗꯣ ꯌꯥꯝ ꯉꯟꯅ ꯇꯨꯝꯃꯦꯕ
ꯑꯣ ꯏꯇ ꯎꯝ
ꯌꯥꯝ ꯉꯟꯅ ꯇꯨꯝ ꯉꯟꯅ ꯇꯨꯝꯕꯗꯗꯤ ꯐꯩꯗ ꯍꯥꯏꯗꯤ ꯃꯣꯏꯗꯤ ꯊꯕꯛ ꯇꯧꯕꯅꯤꯅꯀꯣ ꯃꯣꯔꯅꯤꯡꯗ ꯊꯕꯛ ꯍꯥꯏꯗꯤ ꯊꯕꯛ ꯃꯌꯥꯝ ꯁꯨꯔꯝꯒꯅꯤꯅꯀꯣ
ꯎꯝ ꯍ ꯏꯃꯗꯤ ꯑꯗꯨꯣ ꯍꯣꯁꯇꯦꯜꯗ ꯂꯩꯒꯦ
ꯑꯥ ꯑꯗꯨꯅ ꯅꯟꯗꯤ ꯌꯨꯝꯗ
ꯑꯩꯒ ꯏꯄꯥꯗꯨ ꯌꯨꯝꯗ ꯂꯩꯕ ꯏꯌꯥꯝꯕꯒ ꯃꯣꯏꯅꯤꯅ ꯍꯣꯁꯇꯦꯜꯗ ꯂꯩꯕ
ꯑꯣ ꯑ ꯅꯪ ꯅꯪꯅ ꯀꯩꯅꯣ ꯂꯥꯁꯇꯣ
ꯎꯝ
ꯎꯝ ꯅꯗꯅꯥꯅ ꯑꯥꯅꯤꯤ
ꯎꯝ ꯍ
ꯑꯅꯦ ꯍꯔ ꯌꯥꯎꯨ
ꯑꯦ ꯑꯍꯨꯝꯅꯦ ꯑꯍꯨꯝ
ꯃꯍꯨꯝꯂ
ꯑ ꯅꯨꯄꯤ ꯅꯨꯄꯤ ꯑꯩꯈꯣꯏ ꯏꯆꯦꯅ ꯌꯨꯝ ꯄꯥꯟꯈ꯭ꯔꯕ
ꯑ ꯍ ꯑꯣ ꯑꯩꯈꯣꯏꯗꯤ ꯑ ꯑꯩꯈꯣꯏꯁꯨ ꯑꯍꯨꯝꯅꯦ
ꯑꯗꯣ ꯅꯨꯡꯉꯥꯏꯇꯦ ꯏꯄꯥ ꯏꯄꯥꯅꯤ ꯉꯛꯇ ꯂꯩꯕꯗꯣ
ꯑꯣ ꯍꯣ ꯑꯗ ꯌꯦꯌꯥ ꯄꯗꯤ
ꯃꯣꯏꯗꯤ ꯍꯣꯁꯇꯦꯜꯗ ꯂꯩꯌꯦ ꯏꯌꯥꯝꯕꯗꯣ ꯍꯣꯁꯇꯦꯜ ꯍꯥꯡꯕ
ꯑꯣ ꯑꯅꯦ ꯑꯇ
ꯐꯗꯦ ꯏꯁ ꯅꯨꯡꯉꯥꯏꯇꯦ ꯍꯧꯖꯤꯛꯄꯨꯗꯤ ꯃꯣꯏ ꯂꯥꯛꯑꯦ ꯍꯣꯜꯂꯤ ꯗꯦꯅꯤꯅ
ꯑꯣ ꯑꯗꯨ ꯃꯣꯏ ꯂꯩꯇꯕ ꯃꯇꯝꯗ ꯅꯣꯏ ꯑꯅꯤ ꯈꯛꯇꯪ ꯂꯩꯔꯦꯒꯦ ꯀꯣꯏ ꯃꯥꯒ
ꯏꯅꯥ ꯏꯄꯥꯒ
ꯑꯣ ꯁꯣꯏ ꯏꯄꯥꯒ ꯅꯣꯏꯅꯤ ꯈꯔ ꯂꯩꯔꯦ ꯑꯩ ꯏꯃꯥꯒ ꯌꯥꯕꯅ ꯑꯗ ꯑꯩꯁꯨ
ꯍꯥꯥ ꯑꯥ ꯍꯂꯣ ꯍꯜꯂꯣ